ꯍꯜꯂꯣ
ꯀꯩꯗꯧꯔꯤꯒꯦ
ꯑꯩ ꯑ ꯇ‌ꯣꯏꯂ‌ꯦꯠ ꯆꯪꯉꯤ
ꯎꯝ
ꯑꯥ ꯉꯔꯥꯡ ꯕꯣꯜꯒꯤ ꯃꯣꯏꯒꯤ ꯊꯦꯡꯉ ꯀꯩꯗ ꯊꯦꯡꯅ ꯍꯧꯒꯠꯇꯅ ꯍꯧꯖꯤꯛ ꯇꯈꯠꯅꯈꯗꯉꯥꯏꯔꯤꯅꯤ
ꯉꯔꯥꯡꯅꯤ ꯄꯨꯡ ꯑꯍꯨꯝ ꯄꯨꯡ ꯑꯍꯨꯝ ꯃꯈ ꯍꯥꯏꯇꯥꯔꯦ ꯇꯨꯝ ꯌꯥꯗꯗꯅ ꯋꯥꯈꯜꯁꯦ ꯅꯨꯡꯉꯥꯏꯃꯟꯗꯗꯅ
ꯑꯩ ꯄꯨꯡ ꯀꯩꯅꯣ ꯑꯗꯨꯋꯥꯏ ꯀꯩꯅꯣ ꯃꯔꯤ ꯃꯈꯥꯏꯠ ꯁꯥꯎꯅꯤꯡꯉ ꯀꯥꯏꯗꯒꯤ ꯑꯩꯁꯦ ꯈꯔ ꯁꯥꯞ ꯑꯗꯨꯗꯥꯋꯥꯏꯗꯗꯤ ꯆꯥꯛꯀ ꯆꯥꯁꯤꯜꯂꯨꯕꯒꯤ ꯏꯁꯥꯁꯦ ꯂꯣꯟꯊꯔꯛꯄ ꯈꯛꯇꯪ ꯇꯨꯝꯉꯨꯔꯦ
ꯎꯝ
ꯑꯗꯗꯤ
ꯅꯪ ꯉꯔꯥꯡ ꯑꯩ ꯐꯣꯟ ꯇꯧꯔ ꯂꯥꯛꯑꯝꯃꯗꯤ
ꯅꯪꯅ ꯐꯣꯟ ꯇꯧꯔꯛꯄ꯭ꯔꯅꯦ ꯑꯩꯉꯣꯟꯗ
ꯇꯧꯔꯛꯏꯗꯨꯗꯤ ꯑꯩ ꯕꯣꯜ ꯍꯧꯗꯣꯔꯦ ꯕꯤꯁꯥꯟꯇꯩ ꯀꯥꯗ ꯂꯥꯛꯑꯣꯅ ꯑꯈꯣꯏ ꯉꯔꯥꯡ ꯁꯨꯔꯁ ꯔꯣꯖꯦꯟ ꯑꯗꯩ ꯃꯉꯥ ꯑꯗꯒꯤ ꯕꯤꯁꯥꯟꯇ ꯑꯈꯣꯏ ꯃꯥꯏ ꯀꯥ ꯉꯥꯡꯔꯥꯡ ꯇꯦꯜꯍꯩꯕꯒꯤ ꯇꯦꯜꯍꯩꯕ ꯂꯩꯇꯦꯗꯅ ꯇꯦꯜꯍꯩꯕꯒꯤ ꯄ꯭ꯔꯣꯖꯦꯛꯇꯔꯗꯣ ꯂꯧꯈꯠꯂꯨꯔꯦ ꯑꯗꯨꯒ ꯕꯤꯁꯥꯟꯇ ꯀꯥꯗ ꯀꯥꯞꯊꯣꯛꯑ ꯌꯦꯡꯉꯦ ꯀꯣꯟꯅꯩ ꯃꯥ
ꯎꯝ ꯑꯣ ꯑꯩꯗꯣ ꯀꯩꯅꯣ ꯇꯧꯔꯦꯅ ꯇꯨꯝꯃꯨꯔꯦꯅ ꯉꯥꯛꯇꯪ ꯆꯥꯛ ꯆꯥ ꯇꯣꯛꯄꯒ ꯐꯃꯨꯡꯗ ꯁꯨꯝ ꯍꯤꯞꯄꯗꯨ ꯇꯨꯝꯅꯤꯡꯉꯛꯑꯕ ꯍꯥꯏꯇꯥꯔꯦ ꯑꯗꯨ ꯉꯥꯛꯇꯪ ꯇꯨꯝꯃꯒ ꯅꯪꯒꯤ ꯐꯣꯟ ꯆꯥꯔꯖ ꯇꯧꯔꯝꯃꯤꯗꯅ ꯑꯗꯨꯗꯣ ꯀꯩꯅꯣ ꯅꯣꯇꯤꯐꯤꯀꯦꯁ ꯑꯃ ꯄꯤꯡ ꯄꯤꯡ ꯑꯗꯨꯝ ꯈꯣꯡ ꯂꯩꯕꯅꯦꯃꯤ ꯑꯗꯨꯗꯩ ꯃꯤꯠꯁꯤꯡꯉꯦ ꯈꯪꯗꯦ ꯑꯦꯂꯥꯝꯔ ꯀꯩꯅꯣꯝꯃ ꯀꯩꯅꯣꯝꯃ ꯈꯣꯡꯉꯛꯑꯦ ꯀꯩꯅꯣꯝ ꯈꯣꯡꯉꯛꯑꯣ ꯇꯤꯡ ꯇꯤꯡ ꯇꯤꯡ ꯂꯥꯎꯅ
ꯎꯝ
ꯍꯧꯒꯠꯂꯦ ꯑꯗꯨꯒ ꯕꯣꯜꯗꯣ ꯌꯦꯡꯉꯦ ꯅꯨꯡꯗꯤꯟ ꯉꯥꯏꯍꯥꯛ ꯌꯦꯡꯉꯤꯉꯩꯗꯨꯗ ꯑꯗꯨꯗꯨꯒ ꯑꯗꯨꯗꯩ ꯑꯗꯨꯝ ꯑꯩꯅ ꯍꯦꯛ ꯌꯦꯡꯍꯧꯕꯒ ꯏꯁꯄꯦꯟꯅ ꯑꯦꯇꯦꯛꯇ ꯏꯁꯄꯦꯟ ꯑꯗꯨꯝ ꯍꯦꯟꯖꯤꯜꯂꯦꯕ
ꯎꯝ ꯑꯁ ꯑꯃꯨꯛ ꯑꯃꯨꯛ ꯄꯥꯈꯠꯄ ꯌꯥꯎꯏꯤ ꯀꯩꯅꯣ ꯑꯃꯨꯛ ꯃꯤꯍꯨꯟ ꯁꯨꯗꯕ ꯑꯩꯗꯤ ꯉꯔꯥꯡ
ꯑꯗꯨ ꯃꯣꯏ ꯉꯥꯡꯉꯤꯗꯣ ꯈꯪꯗꯦ ꯑꯗꯨꯗꯨ ꯇꯧꯔꯒ ꯗꯥꯎꯗꯨ ꯐꯖꯅ ꯒꯣꯜꯗ ꯆꯜꯂꯁꯨ ꯆꯟꯗꯁꯨ ꯐꯖꯅ ꯀꯥꯎꯁꯤꯟꯕ ꯍꯥꯏꯕ ꯑꯃ ꯂꯩꯗꯅ ꯑꯗꯨꯗꯨꯃ ꯁꯨꯡꯇꯧ ꯇꯧꯗꯦꯕ ꯑꯗꯨꯝ ꯃꯣꯏ ꯃꯁꯦꯟ ꯑꯗꯨꯝ ꯀꯩꯅꯣ ꯇꯧꯅꯔꯒ ꯑꯗꯨꯝ ꯂꯣꯏ ꯄꯥꯁ ꯄꯤꯅꯔ ꯂꯣꯏꯁꯤꯟꯈ꯭ꯔꯅꯦꯕ ꯈꯥꯎꯕ ꯁꯨꯡꯉꯝ ꯉꯝꯗꯕ ꯍꯦꯛꯇ ꯃꯤꯅ ꯐꯥꯔꯛꯑꯁꯨ ꯑꯃ ꯇꯧꯔꯁꯨ ꯀꯥꯎꯁꯤꯜꯂꯗꯤ ꯐꯖꯩꯗꯅ
ꯌꯥꯝ ꯅꯨꯡꯉꯥꯏꯇꯦ ꯍꯥꯏꯗꯤ ꯕꯣꯟꯗꯣ ꯖꯔꯣ ꯖꯔꯣ ꯇꯛꯁꯟꯗꯦ ꯍꯥꯏꯕ ꯒ꯭ꯔꯣ ꯇꯛꯁꯤꯜꯂꯦ ꯍꯦꯛꯇ ꯃꯣꯏ ꯑꯅꯤꯃꯨꯛ ꯑꯗꯨꯃꯛꯅꯤ ꯁ꯭ꯄꯦꯟꯁꯨ ꯇꯛꯁꯟꯗꯦ ꯄꯣꯔꯇꯨꯒꯜꯁꯨ ꯇꯛꯁꯟꯗꯦ ꯑꯅꯤꯃꯛ ꯒ꯭ꯔꯣ ꯒ꯭ꯔꯣ ꯇꯛꯁꯜꯂ ꯁꯥꯟꯅꯗꯦ ꯌꯥꯝ ꯊꯤꯅ ꯅꯨꯡꯉꯥꯏꯇꯦ ꯉꯔꯥꯡ ꯇꯛꯅꯤꯡꯉꯛ ꯌꯦꯡ ꯕꯤꯠ ꯂꯩꯇꯦ
ꯑꯩ ꯉꯍꯥꯛ ꯇꯨꯝꯊꯣꯛꯒ ꯌꯦꯡꯉꯦ ꯑꯗꯩꯗꯤ ꯍꯦꯛꯇ ꯐꯣꯟꯁꯤ ꯏꯁꯇꯦꯇꯁꯁꯤꯗ ꯋꯥꯆꯞ ꯀꯤ ꯃꯥꯁꯤ ꯁꯥꯎꯅꯤꯡꯗꯅ ꯐꯣꯇꯣ ꯑꯃ ꯊꯥꯒꯠꯄꯅꯦ ꯑꯩꯅ
ꯑꯣ ꯅꯪ ꯐꯣꯇꯣ ꯏꯁꯩ ꯍꯥꯞꯄ ꯊꯥꯒꯠ ꯄꯗꯨꯔꯥ
ꯎꯝ ꯑꯗꯨ ꯑꯗꯨꯝ ꯇꯥꯅꯤꯡꯉꯛꯇ꯭ꯔꯕ ꯃꯣꯏ ꯃꯌꯥꯝ ꯉꯥꯡꯕꯗꯣ
ꯑꯁ ꯑꯩ ꯉꯔꯥꯡ ꯋꯥꯆꯞ ꯏꯁꯇꯦꯇꯁ ꯃꯌꯥꯝꯗꯨ ꯌꯦꯡꯕꯗ ꯑꯗꯒꯤ ꯔꯤꯜꯁ ꯑꯃꯨꯛ ꯆꯪꯉꯤ ꯏꯟꯁꯇꯥꯒꯤ
ꯀꯩꯅꯣ ꯈꯪꯗꯦꯕ ꯃꯣꯏꯗꯣ ꯄꯣꯔ ꯑꯗꯨꯌꯥꯝ ꯍꯔꯥꯎꯋꯤꯗꯣ
ꯑꯣ ꯃꯣꯏꯉ ꯃꯣꯏ ꯉꯁꯤ ꯂꯩꯔꯤ ꯃꯣꯏ ꯉꯁꯤ ꯅꯨꯡꯉꯥꯏꯅꯤ ꯄꯣꯕ ꯑꯩꯅ ꯇꯧ ꯑꯩ ꯅꯍꯥꯟꯒꯩ ꯏꯁꯇꯦꯇꯁ ꯁꯨꯡꯊꯦ ꯊꯥꯒꯠꯇꯕꯅꯤ ꯀꯂꯛ ꯄꯦꯜꯂꯤ ꯀꯂꯛ ꯍꯦꯛ ꯄꯦꯜꯂꯤ
ꯍꯥꯏꯗꯤ ꯃꯣꯏꯅ ꯁꯥꯟꯅꯕ ꯉꯝꯕ ꯅꯠꯇꯦ ꯋꯥꯔꯜ ꯀꯞꯇꯨ ꯁꯥꯟꯅꯔꯤꯅꯤ ꯃꯤ ꯍꯩꯗꯅ ꯑꯗꯨ ꯃꯣꯏꯅ ꯑꯃꯥꯏꯅ ꯉꯥꯡꯉꯤꯗꯨ ꯇꯥꯕ ꯌꯥꯗꯦ ꯍꯥꯏꯕ
ꯎꯝ
ꯃꯌꯨꯝꯗꯕꯧ ꯕꯣꯜ ꯏꯟꯊꯤ ꯅꯨꯡꯉꯥꯏ ꯀꯥꯎꯗꯕ ꯃꯣꯏꯅ ꯑꯩꯩꯁꯤꯗ ꯃꯤ ꯇꯞꯇꯥꯏ ꯁꯤꯗꯗꯅ
ꯉꯔꯥꯡ ꯅꯉ꯭ꯔꯣ ꯃꯆꯥ ꯑꯃ ꯁꯤꯟꯗꯣꯛꯈꯤꯕꯅꯤꯅꯦ ꯃꯦꯟꯗꯦꯁꯇꯣ ꯍꯣꯗꯣꯡ ꯑꯃꯀꯣꯡꯖꯆꯥ ꯑꯋꯥꯡꯕꯁ ꯑꯗꯨ ꯐꯖꯅ ꯀꯩꯅꯣ ꯇꯧꯔꯃ ꯃꯥ ꯊꯣꯛꯑꯕ ꯈꯪꯗꯦ ꯑꯗꯨ ꯁꯤꯟꯈ꯭ꯔꯦꯕ ꯑꯗꯒꯤ ꯒ꯭ꯌꯥꯟ ꯇꯥꯈꯤꯗ꯭ꯔꯦ ꯐꯖꯅ ꯉꯥꯛꯊꯣꯛꯑꯝꯕꯅꯦ ꯃꯥꯅ
ꯎꯝ ꯑꯩꯈꯣꯏꯍꯩ ꯆꯟꯈꯤꯗ ꯃꯤꯅ ꯍꯥꯐꯛꯄꯔ ꯅꯪꯂꯤꯉꯩ ꯆꯜꯂꯦ ꯍꯥꯏꯕ
ꯍꯣꯏ ꯍꯣꯏ ꯃꯤꯅꯤꯠ ꯇꯔꯨꯛ ꯃꯤꯅꯤꯠ ꯇꯔꯨꯛ ꯍ ꯍꯥꯞꯄꯒ ꯍꯦꯛꯇ ꯍꯥꯞꯄꯒ ꯆꯟꯈ꯭ꯔꯦ ꯀꯩꯅꯣ ꯑꯗꯨꯅꯤ ꯕꯔꯥꯛ ꯀꯥꯔꯤꯁꯦ ꯈꯤꯇꯪ ꯂꯥꯛꯁꯨ ꯋꯥꯗꯨ ꯆꯟꯁꯤꯜꯂꯦ
ꯕꯣꯜꯗ ꯈꯪꯉꯦ ꯍꯥꯟꯅꯩ ꯃꯥ ꯍꯟꯗꯛ ꯏꯐ ꯑꯣꯏꯖꯗꯦ ꯈꯨꯠꯁꯅꯁꯦ ꯃꯣꯏ ꯀꯣꯆꯅ ꯁꯣꯏꯔ ꯍꯥꯏꯗꯤ ꯃꯤ ꯑ ꯉ ꯂꯣꯏꯔꯝꯗꯥꯏꯒꯤꯒ ꯇꯧꯍꯕ꯭ꯔꯥ ꯒꯣꯜꯗꯨ ꯀꯥꯎꯁꯤꯜꯂꯀꯥꯟꯗ ꯃꯃꯥꯡꯗ ꯆꯦꯟꯈꯠꯂꯒ ꯍꯥꯡꯃꯒ ꯄꯥꯁ ꯄꯤꯐꯝ ꯕꯗꯧꯗꯣ ꯇꯨꯃꯤꯟ ꯇꯨꯃꯤꯟ ꯂꯦꯞ ꯂꯩꯑꯦꯕ ꯃꯣꯏ ꯃꯅꯤꯡ ꯅꯨꯡ ꯃꯥ ꯂꯣꯏꯨꯔꯝꯗꯥꯏꯗ ꯑꯃꯨꯛ ꯄꯥꯎꯨꯡ ꯇꯔꯦꯠ ꯆꯤ ꯂꯥꯛꯑꯏꯗꯅ ꯑꯃꯨꯛꯥꯏ
ꯎꯝ
ꯑꯗꯨꯗ ꯑꯗꯨꯝ ꯀꯩꯅꯣ ꯇꯧꯔꯦꯕ ꯂꯦꯞꯄ ꯂꯦꯞꯄꯒ ꯃꯤ ꯅꯥꯀꯟꯗ ꯐꯖꯅ ꯆꯪꯗꯕꯤꯗ ꯑꯗꯨꯝ ꯇꯧ ꯂꯩꯕ ꯍꯥꯏꯇꯥꯔꯦ ꯑ ꯈꯣꯏꯗꯧ ꯊꯣꯅꯕꯗꯦ
ꯎꯝ ꯏꯁꯄꯦꯟꯒꯤ ꯈꯨꯆꯟꯗꯨꯣ ꯌꯦꯡꯕꯅ ꯇꯥꯛ ꯇꯛ ꯄꯤꯅꯅ ꯇꯥꯛ ꯂꯥꯎꯖꯅꯤ ꯌꯥꯝ ꯂꯥꯏꯅ
ꯑꯗꯨꯅ ꯕꯦꯛꯇꯁꯨ ꯃꯤ ꯃꯌꯥꯝ ꯂꯩꯔꯤꯅꯦ ꯑꯗꯨ
ꯎꯝ
ꯑꯩꯈꯣꯏꯗꯧ ꯁꯧꯍꯜꯂꯦ ꯑꯗꯨ ꯄꯦꯅꯥꯜꯇꯤ ꯇꯪꯉꯁꯨ ꯀꯥꯎꯅꯔꯝꯃꯁꯦ ꯄꯈꯟꯗꯣꯥꯏ
ꯑꯗꯨꯒꯤꯗꯣ ꯃꯣꯏꯅ ꯂꯥꯁ ꯂꯥꯁ ꯃꯤꯅꯤꯠ ꯂꯥꯁ ꯁꯤꯗ ꯆꯟꯈꯤꯕꯒꯤꯗꯣ ꯑꯃ ꯀꯅꯥ ꯄꯣꯔꯇꯨꯒꯥꯜꯒꯤꯔ ꯏꯁꯄꯦꯟꯒꯤꯔꯥ ꯑꯃ ꯁꯣꯛꯑꯒ ꯂꯩꯕꯅꯤꯅ ꯑꯗ
ꯑ ꯍ ꯀꯩꯅꯣ ꯇꯧꯕ ꯕ ꯀ ꯅꯦꯕ ꯀꯩꯝꯇ ꯇꯧꯕꯗꯤ ꯅꯠꯇꯦꯕ꯭ꯔ ꯕꯣꯗꯤꯐꯥꯏꯠ ꯇꯧꯕꯗ ꯑꯗꯨꯒ ꯑꯃ ꯅꯨꯄꯥꯗꯨꯅ ꯈꯣꯡꯉꯥꯝꯅꯤꯅ ꯑꯗꯨꯃꯛ ꯃꯄꯥꯗꯤ ꯑꯃꯨꯛ ꯕꯜ ꯍꯧꯕꯗꯨꯗ ꯈꯪꯇ ꯎꯇꯨꯡ ꯂꯥꯎꯖꯤꯡꯉꯗꯅ ꯁꯣꯛ ꯑꯣꯏꯔꯤꯉꯩꯗ ꯆꯦꯟꯕ ꯅꯪꯅꯗ꯭ꯔꯦꯅ ꯑꯗꯨ ꯆꯠꯁꯟꯕꯤꯕ ꯎꯝ ꯑꯗꯨꯝ ꯃꯌꯥꯗꯗꯤ ꯂꯩꯕ ꯑꯗꯨꯗ ꯃꯣꯏꯅ ꯀꯝꯄ꯭ꯂꯦꯟ ꯇꯧꯕꯩ ꯀꯩꯗꯧꯕꯒꯤ ꯀꯩꯅꯣ ꯄꯤꯔꯤꯅꯣ ꯍꯥꯏꯅ ꯇꯧꯕꯗꯨꯗ ꯃꯈꯨꯠꯀ ꯆꯪꯉ ꯃꯣꯏꯒꯤ ꯔꯦꯐ꯭ꯔꯤ ꯃꯔ ꯆꯪꯅꯕ ꯇꯧꯕꯗꯣ
ꯎꯝ
ꯑꯗꯨꯗ ꯑꯃꯗꯨꯅ ꯄꯣꯠꯇꯗ ꯀꯥꯔ ꯍꯥꯏꯊꯕ ꯅꯪꯗꯕꯅꯦꯕ ꯌꯥꯝ ꯅꯣꯛꯅꯗꯤ ꯂꯩꯗꯤ ꯂꯩꯅꯤꯅꯦ ꯑꯗꯨ ꯇꯛꯁꯟꯈ꯭ꯔꯦ ꯃꯀ ꯑ ꯈꯦ ꯊꯅ
ꯑꯩꯗꯤ ꯉꯁꯥꯏꯌꯨꯀꯤ ꯔꯤꯜꯁ ꯀꯩꯀꯩ ꯌꯦꯡꯉꯒ ꯅꯨꯡꯉꯥꯏꯇꯕꯗꯤ ꯊꯋꯥꯏ ꯄꯤ ꯇꯥꯏ
ꯑꯩꯗꯤ ꯑꯗꯨꯒꯨꯝꯕꯗ ꯇꯟꯗꯅ ꯀꯩꯅꯣꯁꯨ ꯐꯦꯁꯕꯨꯛꯁꯨ ꯄꯥꯏꯗꯦ ꯏꯟꯁꯇꯥꯒ꯭ꯔꯥꯝꯁꯨ ꯄꯥꯏꯗꯦ ꯋꯥꯆꯞꯇ ꯃꯉꯥꯏ ꯃꯣꯏ ꯃꯌꯥꯝ ꯊꯥꯒꯠ ꯐꯂ ꯌꯦꯡꯕ ꯑꯗꯨꯗꯤ ꯌꯦꯡꯗꯣꯏ ꯌꯥꯏ ꯋꯥꯆꯞꯇꯨꯗꯤ
ꯖꯖꯤꯇꯤ ꯉꯔꯥꯡ ꯁꯣꯛ ꯆꯠꯂꯦ ꯍꯥꯏꯗꯤ ꯃꯄꯥꯗ ꯕꯣꯜ ꯑꯣꯏꯔꯔꯕꯗꯨ ꯀꯩꯅꯣꯒ ꯔꯣꯍꯤꯠꯀ ꯃꯉꯥꯟ ꯇꯝꯂꯛꯑꯝꯃꯦ ꯖꯤꯗ ꯃꯄꯥꯟꯁꯤꯒꯤ ꯅꯣꯏ ꯐꯤ ꯐꯧꯐꯝꯁꯤꯗ ꯀꯩꯅꯣꯝꯒ ꯎ ꯃꯆꯩ ꯑꯃꯒ ꯆꯤꯡꯉꯒ ꯀꯩꯅꯣ ꯇꯧꯋꯦꯌꯦ ꯏꯁꯩ ꯏꯁꯩ ꯃꯆꯥ ꯑꯃ ꯊꯥꯔꯒ ꯂꯩ
ꯑꯩ ꯉꯔꯥꯡ ꯏꯤ ꯀꯅꯥꯅꯤ ꯀꯩꯅ ꯂꯣ ꯏꯁꯦ ꯑꯩ ꯉꯔꯥꯡꯕꯣ ꯌꯦꯡꯉꯦ ꯃꯥꯁꯨ ꯈꯪꯉꯤꯅꯦꯍ ꯃꯥꯁꯨ ꯀꯔꯤ ꯌꯥꯝꯅꯕꯒꯤ ꯃꯉꯣꯟꯗ ꯈꯪꯕ꯭ꯔꯥ ꯍꯥꯞꯇꯥꯥꯔꯕ ꯕꯣꯜ ꯂꯣꯏꯈ꯭ꯔ ꯃꯇꯨꯡꯗꯣ
ꯎꯝ
ꯑꯗꯨꯗ ꯞꯁꯤ ꯍꯥꯞ ꯇꯥꯈ꯭ꯔꯕ ꯂꯣꯏꯈ꯭ꯔꯕ ꯀꯃꯥꯏꯅ ꯇꯧꯔꯒꯦ ꯀꯥꯏ ꯑꯗꯩ ꯁꯨꯡ ꯁꯨꯡ ꯍꯨꯟꯅꯅꯕꯕ ꯍꯧꯧꯅꯤꯡꯉꯅ
ꯎ ꯃꯥꯡ ꯃꯣꯏꯅꯤ ꯑꯩ ꯇꯨꯝꯊꯔꯕ ꯑꯩ ꯍꯤꯊꯔꯕ ꯃꯇꯨꯡ ꯃꯩ ꯂꯩ ꯃꯩ ꯂꯣꯏ ꯊꯔ ꯃꯇꯨꯡ ꯃꯉꯥꯜꯒ ꯔꯨꯍꯤꯔꯀ ꯏꯁꯤꯡ ꯂꯧ ꯂꯥꯛꯑꯦ ꯑꯗꯨꯒ ꯊꯣꯡ ꯍꯥꯡꯉꯦ ꯑꯅ ꯃꯣꯏꯅꯤꯅ ꯊꯧꯔꯤꯒ ꯂꯩꯇꯖꯥꯔꯦ ꯃꯥꯏ ꯀꯥꯥꯁꯦ ꯊꯧꯔꯤꯒꯨꯝꯕ ꯀꯩꯒꯨꯝꯕ ꯈꯔ ꯄꯨꯊꯣꯛꯇꯗꯤ ꯊꯧꯔꯤꯒꯨꯝ ꯀꯩꯅ ꯇꯧ ꯂꯩꯔꯝꯅꯤ ꯈꯣꯠꯂꯤ
ꯍꯥꯏꯗꯤ ꯀꯩꯅꯣ ꯇꯧꯋꯅꯦꯕ ꯑꯗꯨꯝ ꯂꯨꯍꯤꯠꯇꯨꯁꯨ ꯕꯣꯜꯗꯣ ꯈꯪꯉꯤꯅꯦꯕ ꯑꯇꯣꯞꯄꯗꯗꯤ ꯃꯤ ꯑꯇꯣꯞꯄꯗ ꯖꯖꯤꯠ ꯃꯣꯏ ꯂꯥꯛꯄꯗ ꯅꯨꯛ ꯃꯣꯏꯅ ꯐꯥꯈꯤꯒꯗꯧꯔ ꯄꯣꯛꯑꯕ ꯌꯦꯡꯕ꯭ꯔꯥ ꯑꯗ ꯑꯩꯉꯣꯟꯗ ꯁꯨꯝ ꯍꯪꯉꯛꯄ ꯍꯥꯏꯇꯥꯔꯦ ꯀꯃꯥꯏꯅ ꯇꯧꯈꯒꯦ ꯃꯦꯠꯁꯁꯨ ꯍꯣꯠꯇꯦ ꯎꯝ ꯑꯗꯨꯂꯪ ꯈꯨꯝꯗꯕꯅꯦ ꯑꯃꯨꯀꯣ ꯏꯈꯒ ꯍꯥꯏꯔꯔꯕ ꯌꯥꯝ ꯕꯣꯂꯒ ꯌꯥꯝ ꯁꯥꯟꯅꯕ ꯃꯤꯅꯉꯕ ꯑꯣꯏꯗꯤ ꯐꯩ ꯕꯣꯜꯖꯨ ꯌꯦꯡꯗꯦ ꯑꯗꯨꯒ ꯉꯥꯡꯗ꯭ꯔꯤ ꯂꯛꯅꯗ꯭ꯔꯤꯉꯥꯏꯅ ꯂꯩꯕꯗ ꯇꯣ ꯂꯩꯛꯦ
ꯅꯣꯏ ꯉꯁꯤ ꯑꯥꯔꯖꯦꯟꯇꯤꯅꯥꯒꯤ ꯄꯨꯡ ꯀꯌꯥꯗꯅꯣ ꯕꯣꯔꯣꯡ ꯍꯥꯏꯗꯅ ꯑꯗꯨꯝ
ꯎ ꯃꯥꯄꯜ ꯃꯈꯥꯏꯗ ꯀꯩꯅꯣ ꯑꯣꯏꯕꯅꯤꯅ ꯍꯧꯖꯤꯅꯦ ꯃꯥꯄꯜ ꯃꯈꯥꯏꯗꯣ ꯃꯥꯄꯜ ꯃꯈꯥꯏ ꯃꯥ ꯌꯦꯡꯉꯣꯏꯗ ꯕꯣ ꯌꯦꯡꯕ ꯂꯣꯏꯔꯦ ꯐꯔꯦꯁꯤꯅꯦꯛ ꯐꯥꯔꯦ ꯀꯥꯟꯁꯤ
ꯆꯪꯉꯦꯅꯦ ꯎꯇꯪ ꯉꯁꯤ ꯄꯔꯗꯤ ꯅꯨꯡꯉꯥꯏꯅꯤꯗ ꯑꯩ ꯈꯜꯂꯤꯁꯤ
ꯃꯣꯏꯗ ꯑꯗꯨꯝ ꯇꯣꯏꯂꯦꯠ ꯊꯥꯗꯔꯛꯑꯔꯣꯏ ꯌꯥꯔꯦ ꯕꯣꯜ ꯂꯣꯏꯒ꯭ꯔꯦ ꯋꯥꯔꯜ ꯀꯞꯀꯤ ꯑꯦꯞꯁ ꯗꯤꯂꯤꯠ ꯇꯧꯕꯤꯕ ꯌꯥꯔꯦ ꯍꯌꯦꯡ ꯐꯥꯏꯅꯦꯜꯒꯨꯝꯕꯗ ꯐꯥꯏꯅꯦꯜꯒꯨꯝꯕ ꯀꯩꯒꯨꯝꯕꯗ ꯌꯦꯡꯒ ꯌꯥꯦ ꯑꯗꯨꯅ ꯅꯨꯡꯉꯥꯌꯦꯕ ꯐꯥꯏꯅꯦꯜꯒꯨꯝꯕ ꯁꯦꯃꯤꯐꯥꯏꯅꯦꯜꯒꯨꯝꯕ ꯑꯗꯨꯒꯨꯝꯕ ꯑꯗꯨꯒꯨꯝꯕ ꯔꯥꯎꯟ ꯑꯞ ꯁꯤꯛꯇꯤꯟ ꯂꯣꯏꯔꯒ ꯌꯦꯡꯕ ꯍꯧꯕ ꯌꯥꯏ ꯅꯣꯡ ꯐꯖꯣ ꯅꯣꯡ ꯐꯗꯣ ꯀꯣ ꯀꯩꯅꯣꯝꯃ ꯊꯣꯡꯉꯒ ꯅꯥꯅ ꯔꯃꯦꯁ ꯑꯃ ꯄꯥꯏꯔꯒꯦ
ꯀꯞ ꯉꯔꯗꯣ
ꯀꯞ ꯇꯔꯤ ꯂꯥꯁ ꯃꯦꯁꯅꯦ ꯁꯦꯃꯤꯐꯥꯏꯅꯦꯜ ꯀꯩꯅꯣ ꯔꯥꯎꯟ ꯑꯣꯐ ꯁꯤꯛꯁꯇꯤꯟꯐꯥꯎꯗꯤ ꯂꯥꯜꯍꯟꯕ ꯌꯥꯏ ꯃꯣꯏ ꯒꯦꯝꯒꯁꯅꯗꯣ
ꯀꯩꯝꯇꯧ ꯉꯝꯗ꯭ꯔꯦꯕ ꯅꯔꯥꯡꯅ
ꯀꯩꯝꯇꯧ ꯉꯝꯗ꯭ꯔꯦ ꯎꯄꯥꯏ ꯁꯨꯡꯂꯩ ꯂꯩꯇꯦ ꯃꯥ ꯃꯥꯅꯣ ꯕꯣꯜ ꯄꯥꯏꯔꯒ ꯆꯦꯟꯈꯠꯂꯛꯄ ꯁꯨꯡꯌꯥ ꯌꯥꯎꯗꯦꯕ ꯍꯥꯟꯅ ꯑꯗꯨꯃꯥꯏꯅ ꯃꯥꯏ ꯍꯥꯏꯕꯨ ꯄꯣꯄ ꯍꯥꯏꯅ ꯃꯤꯉꯣꯟꯗ ꯈꯨꯗꯛꯇ ꯄꯤꯈꯤꯕ ꯉꯇꯪ ꯉꯇꯪ ꯄꯥꯏꯁꯜꯂꯝꯕ ꯃꯥ ꯁꯨꯡꯆꯦ ꯊꯉꯠꯇ꯭ꯔꯦ ꯑꯗꯩ ꯄꯣꯖꯤꯁꯟꯁꯨ ꯃꯥꯗ ꯌꯥꯝ ꯁꯣꯛꯑꯦꯕ ꯍ ꯍꯦꯗꯤꯡ ꯇꯧꯅꯕ ꯍꯦꯗꯤꯡ ꯍꯥꯟꯅꯗꯤ ꯃꯥꯅ ꯃꯨꯟꯅꯕ ꯍꯣꯠꯅꯩ ꯍꯟꯗꯛꯅ ꯄꯣꯠꯉꯥꯏ ꯂꯩꯔꯦꯕ
ꯑꯗꯣ ꯉꯔꯥꯡ ꯅꯪ ꯐꯥꯔꯁ ꯍꯥꯞꯇꯧꯔꯣ ꯁꯦꯀꯦꯟ ꯍꯥꯞꯇꯧꯔꯣ ꯑꯃ ꯇꯧꯕ ꯍꯦꯗꯤꯡ ꯇꯧꯕꯒꯤ ꯂꯩꯅꯔꯀꯥꯟꯗ ꯏꯁꯄꯦꯟ ꯑꯃ ꯏꯁꯄꯦꯟꯒꯤ ꯃꯤ ꯑꯣꯏ ꯑꯗꯨꯒ ꯆꯤꯡꯈꯥꯏꯅꯔꯛꯄꯅꯦꯅꯦ ꯏꯁꯗꯤꯡ ꯇꯧꯕꯒꯤ ꯆꯦꯟꯖꯜꯂꯛꯄ꯭ꯔꯥ ꯃꯗꯨ ꯊꯤꯡꯉꯒ ꯑꯗꯨꯝ ꯂꯩꯕꯅꯦꯕ ꯑꯗꯨ ꯑꯗꯨ ꯇꯨꯔꯦꯗꯅ ꯑꯗꯁ ꯃ ꯄꯦꯅꯥꯜꯇꯤ ꯈꯪꯉꯤ ꯄꯦꯅꯥꯜꯇꯤ ꯄꯤꯕꯗꯤ ꯌꯥꯗꯤ ꯌꯥ ꯒꯣꯜ ꯁꯣꯛꯇꯦꯕ ꯑꯃꯗꯨꯅ ꯀꯩꯅꯣ ꯇꯧꯔꯤ
ꯑꯝ ꯁꯥꯟꯗ꯭ꯔꯤꯅꯦ ꯃꯣꯏ ꯑꯗꯨꯃꯥꯏꯅ ꯇꯧꯗꯕꯅꯤꯅ ꯕꯣꯜꯗꯨ ꯁꯥꯟꯅꯟꯗ꯭ꯔꯦꯅꯦ ꯍꯟꯗꯛꯇꯤ ꯃꯥꯁꯦ ꯄꯥꯝ ꯈꯤꯇꯪ ꯑꯣꯏꯁꯨ ꯍꯥꯏꯗꯤ ꯀꯦ ꯈꯤꯇꯪ ꯑꯣꯏꯁꯨ ꯆꯤꯡꯈꯠꯇ꯭ꯔꯦꯕ
ꯑꯗꯨꯁꯨ ꯅꯍꯥꯟ ꯀꯩꯅꯣꯒ ꯁꯥꯟꯅꯕꯅꯤꯅ ꯀ꯭ꯔꯣꯑꯁꯤꯌꯥ ꯁꯥꯟꯅꯕꯗꯅ ꯃꯤꯅꯤꯠꯇꯨ ꯍꯦꯟꯅ ꯀꯩꯅꯣ ꯇꯧꯋꯤ ꯑꯗꯨ ꯍꯟꯗꯛꯀꯤꯅ ꯃꯤꯅ ꯏꯁꯄꯦꯗ ꯆꯟꯈ꯭ꯔ ꯃꯇꯨꯡ ꯑ ꯃꯤꯅꯤꯠ ꯀꯩꯅꯣꯗ ꯂꯣꯏꯁꯤꯜꯂꯤꯅꯦ ꯃꯤꯅꯤꯠ ꯌꯥꯝ ꯀꯩꯅꯣ ꯇꯧꯗꯦ ꯃꯤꯅꯤꯠ ꯂꯣ ꯌꯥꯝ ꯍꯣꯏ ꯃꯤꯅꯤꯠ ꯂꯣ ꯌꯥꯝꯈꯩꯁꯨ ꯍꯦꯟꯗ꯭ꯔꯦꯕꯣ
ꯃꯤꯗꯤ ꯑꯗꯨꯝ ꯑꯅꯝꯕꯅ ꯇꯔꯥ ꯑꯃ ꯌꯥ ꯂꯣꯏꯅ ꯍꯥꯞꯅꯔꯝꯅꯦ
ꯎꯝ
ꯑꯗ ꯀꯗꯝꯌꯦꯟ ꯍꯪꯗ꯭ꯔꯦ ꯄꯣ ꯍꯥꯏꯏꯕ ꯇꯝꯝ ꯇꯧꯅꯤꯄꯥꯥꯏ ꯂꯩꯇꯦ
ꯎꯝ
ꯑꯩ ꯍꯥꯟꯅꯁꯦ ꯃꯦꯠꯁꯇꯨ ꯌꯥꯗꯤ ꯌꯥꯗꯕꯅꯦꯕ ꯃꯣꯏꯒꯤ ꯀꯩꯅꯣꯗꯣ ꯃꯣꯏ ꯆꯤ ꯁꯥꯟꯅꯔꯤ ꯃꯑꯣꯡ ꯃꯇꯧꯗꯣ ꯍꯥꯏꯗ ꯆꯞ ꯆꯞ ꯆ ꯄꯥꯁ ꯈꯨꯄꯤꯅꯦ ꯑꯗꯣ ꯀꯩꯅꯣꯝꯃ ꯁꯣꯏꯔ ꯃꯣꯏ ꯑꯗꯨꯝ ꯗꯤꯚꯣꯔꯁꯅꯦ ꯍꯥꯏ ꯇꯥꯔꯗꯤ ꯑꯃꯛ ꯍꯟꯗꯔꯒꯅꯤ ꯃꯣꯏ ꯇꯧꯂꯁꯦ
ꯍꯣꯏ ꯗꯤꯕꯣꯛꯁ ꯌꯧꯔꯒ ꯄꯁꯇ ꯑꯃꯨꯛ ꯍꯟꯊꯔꯛꯅꯤ ꯑꯗꯨ ꯕꯣꯠ ꯑꯗꯨꯝ ꯃꯥꯡꯉꯦ ꯑꯗꯨꯝ
ꯃꯥ ꯑꯗꯨ ꯃꯥ ꯐꯥꯏ ꯑꯩꯗꯤ ꯑꯗꯨꯝ ꯄꯥꯛ ꯄꯥꯛ ꯀꯥꯎꯁꯤꯜꯂ ꯑꯣꯏꯗ ꯄꯗ ꯃꯥꯅꯅꯔꯣ
ꯖꯣ ꯖꯣ ꯖꯣ ꯊꯣꯛꯖꯟꯗꯦꯕꯣ ꯅ ꯉꯔꯥꯡ ꯁꯥꯟꯅꯩꯔꯤꯕꯦꯗꯣ ꯅꯨꯡꯉꯥꯏꯇꯕ ꯌꯦꯡꯉꯗ
ꯎꯝ ꯑ ꯏꯗꯤ ꯀꯥꯅ ꯀ
ꯍꯥ
ꯑ ꯏꯗ ꯑꯩꯣꯏꯗꯣꯕꯤ ꯍꯅ
ꯕꯔꯤꯦꯁ ꯕꯣꯔꯤꯦꯁꯀꯗꯤ ꯏꯁꯇꯦꯇꯁꯇ ꯑꯩꯁꯨ ꯇꯨꯝꯕ ꯌꯥꯗ ꯃꯥꯟꯗ꯭ꯔꯦ ꯀꯅ ꯈꯜꯂꯤ
ꯍ ꯀꯥꯏꯅꯅꯨꯡꯉꯥꯏ ꯂꯥꯁ ꯃꯔꯁꯨ ꯑꯨ ꯑꯩꯗꯤ ꯉꯟꯇꯥꯡ ꯑꯃꯒꯧꯗꯤ ꯌꯦꯡ ꯑꯁ ꯈꯪꯗꯕꯣ ꯗꯎ
ꯎ ꯋꯥꯆ ꯑꯩ ꯋꯥꯆꯞ ꯀꯥꯟꯇꯤ ꯁꯤꯅ ꯃꯦꯁꯤ ꯐꯦ ꯉꯇ ꯀꯃꯥꯏꯅ ꯇꯧꯔꯤꯔꯣ ꯈꯪꯗꯦꯨ
ꯕꯣꯜꯗꯤ ꯍꯩꯕ ꯑꯃꯝꯇ ꯑꯣꯏꯔꯝꯃꯣꯏ ꯕꯣꯠꯊ ꯉꯛꯅꯕꯒꯤ ꯑꯩꯈꯣꯏ ꯑꯩꯅ ꯔꯣꯅꯥꯜꯗꯣ ꯉꯥꯎꯋꯦ ꯔꯣꯅꯥꯜꯗꯣ ꯑꯣꯏꯅ ꯍꯦꯜꯂꯛꯑꯦ ꯏꯟꯁꯄꯤꯌꯥꯔ ꯑꯣꯏꯅ ꯍꯥꯏꯗꯤ ꯃꯦꯁꯤ ꯃꯣꯏ ꯐꯥꯎꯔꯤꯉꯩ ꯐꯥꯎꯔꯛꯄꯒꯤ ꯔꯣꯅꯥꯜꯗꯣꯅꯗꯤ ꯍꯦꯟꯗ꯭ꯣꯏꯅꯦꯕ
ꯍꯣꯏ ꯔꯣꯅꯥꯜꯗꯣꯅ ꯑꯩꯈꯣꯏ ꯑꯩꯈꯣꯏ ꯍ ꯀꯩꯅꯣꯝ ꯇꯧꯔꯤꯉ ꯔꯣꯅꯥꯜꯗꯣꯅ ꯈꯪꯉꯛꯑꯦꯕ
ꯃꯦꯁꯤꯗꯤ ꯃꯦꯁꯤꯗꯤ ꯑꯃꯨꯛ ꯍꯥꯏꯔꯅ ꯑꯃꯣꯏ ꯑꯥꯔꯖꯦꯟꯇꯤꯅꯥꯅꯤ ꯑꯥꯔꯖꯦꯟꯇꯤꯅꯥꯗꯤ ꯃꯥꯏ ꯃꯃꯥꯡꯗ ꯃꯦꯁꯤꯒꯤ ꯃꯃꯗ ꯑꯐꯥꯎꯕ ꯃꯔꯥꯖꯣꯔꯥꯗꯩ ꯀꯩꯗꯤ ꯑꯐꯥꯎꯕꯒ ꯂꯩꯈ꯭ꯔꯕꯅꯦꯕ ꯑꯗꯨ ꯃꯣꯏꯒꯤ ꯇ꯭ꯔꯦꯅꯤꯡꯗꯅꯤ ꯈꯪꯗꯦ ꯑꯃꯗꯅꯤ ꯈꯪꯗꯦ ꯗꯤꯐ꯭ꯔꯦꯟꯁ ꯌꯥꯝꯌꯥꯝ ꯂꯩꯔꯛꯑꯅꯦꯕ ꯃꯣꯏꯁꯦ ꯑꯗ ꯑꯐꯥꯎ ꯃꯌꯥꯝ ꯂꯩꯕꯅꯤ ꯃꯣꯏꯗꯤ ꯑꯥꯔꯖꯦꯟꯇꯤꯅꯥꯗꯤ ꯍꯥꯟꯅ ꯂꯤꯡꯉ ꯂꯥꯛꯑꯛꯇꯣꯏꯅꯦꯕ ꯐꯣ ꯇꯨ ꯋꯥꯜꯗꯤꯔꯣ ꯅꯜꯣꯟꯅ ꯇ ꯑꯩꯈꯣꯏ ꯕꯣꯔꯥꯗꯣ ꯈꯛꯇꯅꯅꯦ ꯄꯨꯈꯠꯂꯒꯒꯤꯁꯦ ꯃꯌꯥꯝꯗ ꯃꯁꯛ ꯈꯪꯍꯜꯂꯝꯃꯤꯗꯅ
ꯑꯝ
ꯑꯇꯩ ꯍꯥꯟꯅ ꯃꯥꯏ ꯃꯃꯥꯡꯗ ꯄꯣꯔꯇꯨꯒꯥꯜꯁꯤꯗꯤ ꯑꯗꯨꯝ ꯑꯩꯈꯣꯏꯒꯤ ꯑꯃ ꯁ꯭ꯋꯥꯏꯗ ꯏꯖꯤꯞꯀꯨꯝꯕ ꯀꯩꯒꯨꯝꯕ ꯑꯃ ꯑ ꯁꯨꯝ ꯐꯖꯩꯒꯥꯏ ꯍꯥꯏꯔꯁꯨ ꯃꯗꯨ ꯀꯌꯥ ꯀꯟꯅ ꯊꯧꯁꯥꯗꯕ ꯂꯝꯗꯣꯕ꯭ꯔꯥ
ꯎꯝ
ꯑꯗꯨꯒꯨꯝꯕ ꯑꯣꯏꯗꯣꯏꯅꯦꯕ ꯄꯣꯇꯨꯒꯜꯁꯦ ꯀꯩꯒꯨꯝꯕ ꯔꯣꯅꯥ ꯑꯗꯨ ꯌꯧꯔꯝꯗꯔꯦ
ꯃꯅꯦ ꯃꯥꯅꯦ
ꯏ ꯊꯣꯡ ꯐꯥꯗꯔꯣꯏ ꯑꯗꯨꯝ ꯆꯪꯉꯛꯑꯒ ꯑꯗꯨꯝ ꯔꯥꯎꯟ ꯑꯣꯐ ꯁꯤꯛꯁꯇꯤꯟꯗ ꯂꯩꯍꯧꯋꯦ ꯑꯗꯨꯒ ꯀꯥꯡꯕꯨꯖꯤꯅ ꯄꯣꯏꯟ ꯀꯧꯇꯥꯒꯤ ꯇꯥꯏꯞꯇ ꯂꯩꯔꯝꯗꯣꯏꯅꯦꯕ
ꯎꯝ ꯈꯪꯗꯦ ꯑꯩꯗꯤ ꯍꯣꯔꯦꯟ ꯑꯔꯖꯦꯟꯇꯤꯅꯥ ꯄꯣꯕꯥꯅꯤ ꯌꯦꯡꯅꯤꯡꯢꯁꯤ
ꯑꯣ ꯈꯪꯗꯦ